ꯇꯥ ꯇꯥꯏꯌꯦꯀꯣ
ꯑꯣꯏ ꯇꯥꯏꯌꯦ
ꯀꯩꯗꯧꯔꯤꯅꯣ
ꯇꯨꯝꯔꯒꯥ ꯂꯩꯗ
ꯀꯩꯒꯤ ꯊꯕꯛ ꯇ꯭ꯔꯣ
ꯋꯥꯕꯒꯤ ꯊꯕꯛ ꯊꯕꯛ ꯇꯧꯔꯒ ꯋꯥꯕꯒꯤ
ꯀꯔꯤ ꯊꯕꯛ ꯇꯧꯕꯅꯣ ꯅꯪꯕꯨ
ꯑꯁ ꯊꯕꯥꯛ ꯊꯕꯥꯛ ꯍꯥꯏꯕꯁꯦ ꯂꯩꯕꯒꯤ ꯑꯃ ꯍꯥꯏꯕꯁꯨ ꯌꯥꯔꯣꯏꯗ ꯊꯕꯛ ꯌꯥꯝꯃꯟꯕꯒꯤ
ꯑꯁ ꯅꯣꯏꯕꯨ ꯊꯕꯛ ꯑꯗꯨꯃꯥꯏꯅ ꯑꯗꯨꯝ ꯄꯩꯁꯥ ꯄꯤꯕ꯭ꯔꯥ ꯊꯕꯛ ꯇꯧꯕꯗ
ꯄꯤꯗꯦꯗ
ꯌꯨꯝꯒꯤ ꯊꯕꯛꯔꯣ
ꯌꯨꯝꯒꯤ ꯊꯕꯛꯁꯨ ꯅꯠꯇꯦ ꯃꯤꯒꯤ ꯊꯕꯛꯅꯤ ꯑꯗꯨꯕꯨ
ꯏꯁ ꯃꯤ ꯊꯕꯛ ꯇꯧꯕꯕꯨ ꯄꯩꯁꯥ ꯄꯤꯗꯅ ꯀꯔꯤꯒꯤ ꯇꯧꯕ ꯄꯩꯁꯥ ꯄꯤꯌꯣꯅ ꯍꯥꯏꯕ ꯌꯥꯗ꯭ꯔꯣ
ꯄꯤꯌꯣ ꯍꯥꯏꯕꯁꯨ ꯀꯤꯌꯦꯕ ꯃꯣꯏꯁꯦ ꯀꯣ
ꯑꯦꯁ ꯐꯨꯒꯦ ꯍꯥꯏꯕ꯭ꯔꯣ ꯅꯪ ꯀꯩꯅꯣ ꯇꯧꯔꯗꯤ ꯋꯥ ꯉꯥꯡꯉꯗꯤ
ꯍꯣꯏ ꯉꯥꯡꯕꯁꯨ ꯌꯥꯗꯦ ꯃꯥꯒꯤ ꯌꯨꯝꯗ ꯑꯩꯅ ꯊꯕꯛ ꯇꯧꯕ ꯃꯐꯝꯗꯤ
ꯑꯣ ꯑꯗꯨꯗꯤ ꯅꯪꯁꯦ ꯃꯥꯒꯤ ꯃꯤꯅꯥꯏꯅꯦꯕꯀꯣ
ꯍꯣꯏ
ꯃꯤꯒꯤ ꯃꯤꯒꯤ ꯃꯤꯒꯤ ꯃꯤꯅꯥꯏ ꯑꯣꯏꯕꯗꯣ ꯅꯨꯡꯉꯥꯏꯕ꯭ꯔꯣ
ꯑꯃꯔꯥ ꯑꯃꯔꯥꯗꯤ ꯅꯨꯡꯉꯥꯏꯌꯦꯗ
ꯃꯣꯏ ꯃꯊꯤꯒꯤꯁꯨ ꯑꯗꯨꯝ ꯉꯧꯅ ꯁꯦꯡꯗꯣꯛꯈ꯭ꯔꯕ
ꯑꯦꯁ ꯑꯗꯨꯒꯨꯝꯕꯗꯤ ꯇꯧꯗꯦꯗ ꯑꯩꯗꯤ ꯅꯨꯄꯥꯒꯤ ꯊꯕꯥ ꯇꯧꯅꯤꯍꯦ
ꯑꯣ ꯊꯤ ꯊꯤ ꯁꯦꯡꯕꯗꯨꯁꯨ ꯊꯤ ꯁꯦꯡꯕꯗꯨ ꯅꯨꯄꯤꯒꯤ ꯊꯕꯛꯔꯅꯦ ꯑꯗꯨꯁꯨ ꯅꯨꯄꯥꯥꯏ ꯊꯕꯛꯅꯤꯍꯦ
ꯑꯩꯁ ꯅꯨꯞ ꯅꯨꯄꯥꯒꯤ ꯊꯕꯛ ꯅꯠꯇꯦꯍꯦ ꯑꯗꯨꯗꯤ
ꯅꯨꯄꯥꯒꯤ ꯊꯕꯛꯅꯤ ꯊꯤ ꯁꯦꯡꯕꯗꯨ ꯅꯨꯄꯤ ꯅꯪ ꯈꯪꯗ꯭ꯔꯣ ꯒꯥꯔꯤꯒꯨꯝꯕ ꯂꯥꯛꯄꯗ ꯊꯤ ꯁꯦꯡꯕꯗꯣ ꯑꯗꯨ ꯅꯨꯄꯥꯅ ꯇꯧ ꯉꯥꯛ
ꯃꯔꯛ ꯃꯔꯛꯗꯤ ꯄꯩꯁꯥꯗꯤ ꯄꯤꯗꯤ ꯄꯤꯅꯤ ꯃꯥꯅ ꯃꯣꯏꯅ ꯄꯤꯅꯤꯡ ꯄꯤꯅꯤꯡꯕ ꯃꯇꯝꯗꯀꯣ ꯑꯗꯨ ꯄꯤꯕ ꯀꯥꯟꯅꯗꯤ ꯈꯔ ꯈꯔ ꯅꯠꯇꯦꯕ ꯑꯗꯨꯝ
ꯌꯥꯝ ꯌꯥꯝ ꯄꯤꯕ꯭ꯔꯣ
ꯌꯥꯝ ꯄꯤꯕ ꯍꯣꯏ ꯑꯗꯨꯒꯤ ꯇꯧꯁꯨ ꯇꯧꯅꯤꯡꯕ ꯑꯩꯁꯨ
ꯑꯣ ꯑꯗꯨꯗꯤ ꯑꯩꯈꯣꯏꯕꯨꯁꯨ ꯀꯧꯋꯣꯅꯦ ꯑꯩꯈꯣꯏꯁꯨ ꯄꯩꯁꯥ ꯄꯥꯝꯃꯦꯕ
ꯑꯗꯨꯏꯔꯣ ꯅꯪꯁꯨ ꯊꯕꯛ ꯑꯃ ꯇꯧꯋꯦ ꯍꯥꯏꯕ ꯅꯠꯇ꯭ꯔꯣ ꯅꯪꯒꯤ ꯗꯗꯥꯅ ꯑꯩꯉꯣꯟꯗ ꯑꯗꯨꯝ ꯍꯥꯏꯌꯦꯗꯥ
ꯊꯕꯛ ꯑꯃꯗꯤ ꯀꯣꯟ ꯀꯣꯟꯅꯗꯦꯕ ꯄꯩꯁꯥ ꯂꯥꯛꯄꯗꯣ
ꯑꯣ ꯑꯅꯤ ꯑꯍꯨꯝ ꯄꯥꯝꯕ
ꯍꯣꯏ ꯄꯩꯁꯥ ꯌꯥꯝ ꯐꯪꯅꯤꯡꯉꯦꯕꯀꯣ ꯑꯗꯨꯒꯤ
ꯊꯕꯛ ꯑꯃꯁꯨ ꯐꯖꯅ ꯇꯧꯔꯗꯤ ꯌꯥꯝ ꯅꯨꯡꯉꯥꯏꯔꯦꯗ ꯑꯗꯨꯏ ꯑꯗꯨ ꯑꯗꯨꯁꯨ ꯑꯩꯗꯤ ꯑꯃꯈꯛꯇ ꯄꯥꯝꯈ꯭ꯔꯦꯗ ꯍꯧꯖꯤꯛꯀꯥꯟꯗꯤ ꯌꯥꯝ ꯅꯥꯍꯟꯗꯤ ꯌꯥꯝ ꯇꯧꯋꯦ ꯑꯗꯨ ꯋꯥꯕꯒꯤꯀꯣ ꯍꯧꯖꯤꯛꯀꯥꯟꯗꯤ ꯑꯃꯁꯨ
ꯍꯣꯏ ꯋꯥ ꯋꯥꯗꯤ ꯋꯥꯏ ꯋꯥꯗꯤ ꯋꯥꯏꯌꯦꯕꯀꯣ ꯑꯗꯨꯕꯨ ꯋꯥꯔꯁꯨ ꯄꯩꯁꯥ ꯌꯥꯝ ꯐꯪꯕꯗꯣ ꯍꯔꯥꯎꯋꯦꯕ
ꯑꯁ ꯑꯩꯈꯣꯏꯁꯨ ꯃꯤ ꯂꯣꯏꯅ ꯄꯩꯁꯥꯗꯤ ꯑꯗꯨꯝ ꯌꯥꯝ ꯌꯥꯝ ꯄꯝꯅꯤꯗ ꯃꯤ ꯂꯣꯏꯅ
ꯇꯝꯃꯦ ꯑꯗꯨꯕꯨ ꯑꯩꯈꯣꯏꯗꯤ ꯋꯥꯏꯌꯦꯕ ꯇꯥꯅꯤꯡꯉꯥꯏꯁꯨ ꯂꯩꯇꯦ ꯑꯗꯨꯒꯤ
ꯅꯪ ꯆꯥꯛ ꯌꯦꯟꯁꯥꯡ ꯊꯣꯡꯕ ꯍꯥꯏꯕ꯭ꯔꯥ
ꯑꯩꯁ ꯌꯥꯝ ꯍꯥꯏꯕꯅꯤꯍꯦ ꯑꯩꯗꯤ
ꯀꯔꯤ ꯀꯔꯤ ꯏꯟꯁꯥꯡ ꯊꯣꯡꯕ ꯍꯥꯏꯕ꯭ꯔꯣ
ꯑꯩꯗꯤ ꯑꯥ ꯑꯥ ꯑꯣꯛꯁꯥꯗꯣ
ꯎꯝ
ꯑꯗꯨ ꯑꯗꯨꯅ ꯍꯦꯟꯅ ꯍꯥꯏꯌꯦꯗ ꯊꯣꯡꯕꯁꯦ
ꯑꯣ ꯀꯔꯤ ꯀꯔꯤ ꯍꯥꯞꯔ ꯊꯣꯡꯒꯗ꯭ꯔꯥ ꯅꯪꯅ ꯊꯣꯡꯕꯗꯨꯗꯤ ꯅꯪ ꯅꯪꯅ ꯍꯥꯎꯋꯦ ꯍꯥꯏꯕꯗꯨ ꯑꯩꯁꯨ ꯅꯣꯡꯃꯗꯤ ꯊꯣꯡꯒꯦꯕ ꯍꯥꯏꯗꯤ ꯑꯩꯁꯨ ꯍꯧꯕ꯭ꯔꯥ ꯍꯥꯏꯅ ꯊꯣꯡꯔ ꯃꯍꯥꯎ ꯇꯡꯒꯦ ꯑꯗꯨꯒꯤ ꯅꯡꯅꯥ ꯍꯥꯞꯄꯗꯣ ꯀꯔꯤ ꯀꯔꯤ ꯍꯥꯞꯄꯅꯣ ꯑꯝꯇ ꯍꯥꯏꯔꯛꯑꯣꯅꯦ
ꯑꯩꯗꯤ ꯑꯁ ꯑꯩꯗꯤ ꯑꯥ ꯑꯣꯛꯁꯥꯗꯣ
ꯎꯝ
ꯕꯣꯏꯜ ꯇꯧꯈ꯭ꯔꯣꯕ
ꯑꯣ ꯑꯣ ꯐꯨꯠꯂꯣꯕꯥ ꯀꯨꯀꯔ ꯀꯨꯀꯔꯗ ꯀꯥꯝꯃꯣꯔꯥ ꯅꯠꯇ꯭ꯔꯒ
ꯅꯠꯇꯦꯍꯦ ꯀꯨꯀꯔ ꯅꯠꯇꯕ
ꯑꯣ ꯆꯐꯨꯗ ꯑꯣ
ꯑꯗꯨꯒꯨꯝꯕꯗ ꯆꯝꯐꯨ ꯇꯧꯔꯣ ꯑꯗꯨꯒ ꯈꯔ ꯑꯁꯤ ꯃꯥꯒꯤ ꯀꯩꯅꯣ ꯋꯦꯜꯗꯤ ꯑꯣꯏꯕꯗꯣ
ꯎꯝ ꯎꯝ
ꯂꯨꯠꯊꯣꯛꯈ꯭ꯔꯒ ꯑꯃꯨꯛꯀ ꯐ꯭ꯔꯥꯏ ꯇꯧꯔꯕ ꯐ꯭ꯔꯥꯏꯠ ꯇꯧꯔꯒ ꯃꯁꯥꯂꯥ ꯑꯃ ꯅꯪ ꯈꯪꯕ꯭ꯔꯥ ꯑꯗꯨ ꯖꯤꯔꯥꯒꯨꯝꯕꯀꯣ
ꯑꯣ ꯈꯪꯉꯦꯗ ꯈꯪꯉꯦꯗ ꯑꯩꯈꯣꯏꯁꯨ ꯄꯥꯏꯑꯗ
ꯑꯣ ꯖꯤꯔꯥ ꯑꯗꯨꯒ ꯑꯥ ꯒꯥꯔꯂꯤꯛꯀꯨꯝꯕꯀꯣ
ꯎꯝ
ꯑꯗꯨꯒꯞ ꯄꯤꯌꯥꯁꯀꯨꯝꯕꯁꯨ ꯍꯥꯞꯔꯒ ꯃꯤꯠ ꯃꯁꯥꯂꯥꯁꯨ ꯌꯥꯎꯅꯤ ꯃꯤꯠ ꯃꯁꯥꯂꯥ ꯌꯥꯝ ꯍꯥꯞꯗꯧꯅꯤ ꯑꯗꯨꯒ ꯎꯝ ꯑ ꯖꯤꯟꯖꯔꯒꯨꯝꯕꯁꯨꯀꯣ
ꯎꯝ
ꯍꯥꯞꯔꯒ ꯑꯗꯨꯃꯥꯏꯟ ꯐ꯭ꯔꯥꯏ ꯇꯧꯔꯒ ꯃꯤꯅꯤꯠ ꯇꯔꯥꯒꯨꯝꯕ
ꯊꯣꯡ ꯊꯣꯡ ꯊꯣꯡꯉꯕ ꯑꯣ ꯅꯪꯒꯤꯁꯤꯗꯤ ꯅꯪꯒꯤ ꯁꯤꯗꯤ ꯍꯧꯒꯗꯧ ꯃꯥꯟꯗꯦꯗ ꯍꯥꯏꯔꯅꯨꯗ ꯑꯩ ꯑꯩ ꯑ ꯊꯣꯡꯒꯣꯏꯅ ꯍꯧꯒꯗꯕ ꯃꯥꯜꯂꯦ ꯑꯗꯨꯗꯤ
ꯑꯦ ꯇ꯭ꯔꯥꯏ ꯇꯧꯔꯣꯏ ꯊꯥꯖꯗ꯭ꯔꯗꯤ ꯌꯥꯝ ꯍꯧꯅꯤ
ꯑꯣ ꯅ ꯅꯪ ꯅꯪ ꯑ ꯑꯩ ꯇꯥꯕꯗ ꯍꯧꯥꯎꯗꯧ ꯃꯥꯟꯗꯦꯕ ꯅꯪ ꯍꯥꯏꯔꯛꯄꯗꯣ
ꯑꯩꯁ ꯌꯥꯝ ꯍꯥꯏꯕꯅꯤꯗ ꯃꯤꯅꯤꯠ ꯇꯔꯥꯒꯨꯝꯕ ꯊꯣꯡꯂꯣ ꯑꯗꯨꯒ ꯑꯃꯨꯛꯀ ꯂꯨꯊꯣꯛꯑꯧꯕ
ꯑꯥꯎ
ꯑꯗꯨꯒ ꯏꯁꯤꯡ ꯍꯥꯄꯣꯛꯑꯕ ꯍꯧꯖꯤꯛ ꯍꯧꯖꯤꯛꯇꯤ
ꯃꯊꯪ ꯅꯨꯃꯤꯠꯗꯨꯗꯤ ꯇꯣꯏꯂꯦꯠ ꯑꯗꯨꯝ ꯐꯝꯃꯔ ꯂꯩꯗ ꯂꯩꯅꯤꯅꯦ ꯑꯗꯨꯗꯤ
ꯀꯔꯤ ꯍꯥꯏꯕ
ꯃꯊꯪ ꯅꯨꯃꯤꯗꯗꯤꯀꯣ ꯗꯥꯏꯁꯦꯟꯇ꯭ꯔꯤ ꯇꯧꯕꯋꯤ ꯗꯥꯏꯔꯤꯌꯥ ꯇꯧꯕꯋꯤ ꯃꯊꯪ ꯅꯨꯃꯤꯠꯗꯤ ꯃꯄꯥꯟ ꯊꯣꯛꯎꯕ ꯀꯌꯥ ꯃꯔꯣꯏꯕ
ꯀꯗꯥꯏꯗꯒꯤ ꯃꯔꯨ ꯃꯔꯥꯡ ꯌꯥꯝ ꯍꯥꯞꯈ꯭ꯔꯦ ꯑꯗꯨꯒꯤ ꯑꯗꯨꯃꯥꯏꯅ ꯇꯧꯔꯦꯗ
ꯏꯁ ꯃꯔꯨ ꯃꯔꯥꯡ ꯍꯥꯞꯄꯕꯨ ꯇꯧꯕ ꯌꯥꯔꯣꯏ ꯑꯅ ꯀꯅꯥꯅ ꯍꯥꯏꯒꯦ ꯃꯔꯨ ꯃꯔꯥꯡ ꯍꯥꯞꯄꯁꯨ
ꯑꯩꯈꯣꯏꯗꯤ ꯑꯩꯈꯣꯏꯗꯤ ꯑꯗꯨꯝ ꯊꯣꯡꯕꯤ ꯈꯪꯕ ꯑꯩꯈꯣꯏꯅ ꯊꯣꯡꯕꯗꯤ ꯗꯥꯏꯁꯟꯇꯔꯤꯒꯨꯝꯕꯗꯤ ꯀꯔꯤꯁꯨ ꯇꯧꯗꯦ ꯀꯅꯥꯁꯨ ꯇꯧꯗꯦ
ꯎꯝ
ꯅꯪꯗꯤ ꯀꯔꯝ ꯍꯥꯏꯅ ꯊꯣꯡꯕ
ꯏꯁ ꯑꯩꯗꯤ ꯌꯥꯝ ꯍꯥꯎꯋꯦꯗ ꯑꯗꯨ ꯍꯥꯏꯕꯤꯔꯥ ꯅꯪꯕꯨ
ꯅꯪ ꯊꯣꯡꯕꯗꯤ ꯍꯥꯏꯕꯨꯗꯤ ꯍꯥꯏꯕ꯭ꯔꯣꯅꯦ
ꯍꯩꯗ ꯂꯣꯏꯅ ꯁꯪꯕ ꯍꯩꯌꯦ ꯍꯥꯏꯁꯨ
ꯅꯪꯒꯤ ꯅꯪ ꯅꯪꯒꯤ ꯗꯗꯥꯅ ꯍꯥꯏꯌꯦ ꯅꯪꯗꯤ ꯆꯥꯛꯁꯨ ꯊ ꯐꯖꯅ ꯊꯣꯡꯕ ꯍꯥꯏꯗꯤꯦ ꯑꯗꯨ ꯊꯣꯡꯕꯁꯨ ꯃꯤ ꯃꯤ ꯆꯥꯗꯦ ꯍꯥꯏꯌꯦ
ꯅ ꯑꯩ ꯗꯗꯥꯕꯨ ꯈꯪꯕ꯭ꯔꯣ
ꯈꯪꯉꯤꯗ ꯅ ꯅꯍꯥꯟ ꯑꯩꯈꯣꯏ ꯑꯗꯨꯝ ꯀꯣꯏꯅꯥꯕꯅꯤꯗ
ꯀꯣꯏ ꯅꯥꯏ ꯍꯥꯏꯕꯗꯤ ꯅꯨꯄꯥ
ꯃꯥꯄꯟꯅ ꯑꯗꯨꯝ ꯊꯣꯛꯄꯅꯦꯕ ꯑꯁ ꯅꯨꯡꯁꯤ ꯅꯥꯗꯦꯗ ꯑꯗꯏꯗꯤ ꯅꯨꯄꯥ ꯅꯨꯄꯥ ꯑꯣꯏꯔ ꯀꯔꯝꯥꯏꯅ ꯅꯨꯡꯁꯤꯒꯔꯣꯅꯤ
ꯑꯗꯨ ꯀꯣꯏ ꯅꯥꯏꯌꯦ ꯍꯥꯏꯕꯗꯨꯗꯤ ꯅꯨꯡꯁꯤꯅꯥꯏꯌꯦ ꯍꯥꯏꯕ ꯅꯠꯇ꯭ꯔꯣ
ꯑꯗꯨꯗꯤ ꯁꯣꯏꯈ꯭ꯔꯦꯗ
ꯍꯝ ꯍ
ꯑ
ꯅꯪꯁꯦ ꯑꯩ ꯗꯗꯥ ꯄꯥꯝꯃꯦꯟꯅ ꯑꯩ ꯑꯅꯥꯟꯀꯣ ꯑꯩ ꯗꯥꯗꯥ ꯍꯥꯏꯔꯛꯄꯅꯦꯕ
ꯎꯝ
ꯅꯪꯁꯦ ꯑꯩ ꯎꯝ ꯎꯝ ꯑꯗꯨ ꯅꯨꯄꯥꯗꯣ ꯑꯩꯕꯨ ꯌꯥꯝ ꯄꯥꯝꯕ ꯃꯥꯜꯂꯦ ꯅꯨꯡꯁꯤꯌꯦ ꯅꯨꯡꯁꯤꯌꯦꯅ ꯍꯥꯏꯇ ꯍꯥꯏꯔꯛꯑꯦꯅ ꯍꯥꯏꯕꯅꯦ ꯑꯗꯣ ꯑꯩꯗꯤ ꯅꯨꯄꯥ ꯄꯥꯝꯗꯦ ꯅꯨꯄꯤ ꯄꯥꯝꯕꯅꯦ ꯑꯗꯨꯒꯤ ꯑꯩꯗꯤ ꯇꯤꯟꯅꯅꯤꯡꯗ꯭ꯔꯦ ꯃꯥꯒ ꯀꯩꯅꯣ ꯇꯧꯅꯤꯡꯗ꯭ꯔꯦꯅ ꯍꯥꯏꯕꯅꯦ
ꯑꯣ ꯑꯁꯤ ꯀꯔꯤ ꯊꯕꯛ ꯇꯧꯒꯦꯔꯣ
ꯉꯁꯤꯗꯤ ꯇꯨꯝꯃꯅꯤ ꯍꯧꯖꯤꯛꯇꯤ
ꯇꯨꯝꯔꯒ ꯂꯩꯕ ꯍꯧꯖꯤꯛꯁꯨ
ꯍꯧꯖꯤꯛꯁꯨ ꯍꯧꯖꯤꯛꯇꯤ ꯇꯨꯝꯗꯦꯗ
ꯑꯣ
ꯚ꯭ꯌꯨ ꯃꯄꯜꯒꯤ ꯚ꯭ꯌꯨꯗ ꯌꯥꯝ ꯐꯖꯕ ꯑꯗꯨ ꯌꯦꯡꯕꯤꯑꯦ ꯍꯧꯖꯤꯛꯇꯤ
ꯑꯣ ꯀꯔꯤ ꯀꯔꯤ ꯌꯧꯔꯅꯦ ꯅꯪ ꯅꯪꯒꯤ ꯚ꯭ꯌꯨꯗ
ꯅꯨꯄꯥꯗꯤ ꯌꯧꯗꯦꯀꯣ
ꯑꯁ ꯑꯩꯒꯤ ꯚ꯭ꯌꯨꯗ
ꯅꯨꯄꯥꯕꯨ ꯌꯦꯡꯕ ꯃꯥꯜꯂꯦꯗ ꯅꯪꯁꯦ ꯇꯥꯗꯕ꯭ꯔꯣ
ꯎꯗ ꯍ ꯇꯥꯏ ꯇꯔꯦ ꯇꯥꯔꯦ
ꯑꯣ
ꯅꯨꯄꯥ ꯅꯠꯇꯤꯌꯦ ꯐꯤꯔꯣꯟꯁꯤꯡꯁꯦ ꯑꯉꯥꯡ ꯑꯉꯥꯡꯄ ꯖꯥꯠ ꯖꯥꯠ ꯌꯥꯝ ꯂꯩꯌꯦꯕ ꯑꯗꯨꯒꯤ ꯌꯦꯡꯕꯅꯦ
ꯏꯁ ꯅꯪꯒꯤ ꯄꯖꯜꯗꯣ
ꯑꯣ
ꯅꯪꯒꯤ ꯄꯖꯜꯁꯦ ꯑꯩꯈꯣꯏ ꯀ꯭ꯔꯤ ꯍꯥꯏꯕ꯭ꯔ ꯑꯗꯨ ꯄꯖꯜ ꯍꯥꯏꯕ ꯅꯠꯇ꯭ꯔꯣ
ꯀꯔꯤꯕꯨ ꯐꯤꯔꯣꯜꯁꯤꯕꯨ ꯄꯖꯜꯔꯣ
ꯑꯁ ꯅꯪ ꯄꯖꯜ ꯍꯥꯏꯕꯒꯨꯝ ꯇꯥꯕ ꯑꯗꯨꯒꯤ ꯄꯖꯜꯔꯣ ꯍꯥꯏꯕꯅꯤ ꯖꯠ ꯖꯠ ꯍꯥꯏꯕ ꯅꯠꯇ꯭ꯔꯣ ꯖꯠ ꯖꯠ ꯂꯩꯌꯦꯕ
ꯍꯣꯏ ꯖꯠ ꯖꯠ ꯂꯩꯌꯦꯕ
ꯑꯣ
ꯊꯧꯔꯤꯒꯨꯝꯕꯁꯨ ꯂꯩꯌꯦ
ꯑꯣ ꯕꯖꯔꯗꯤ ꯆꯠꯂꯣꯏ ꯉꯁꯤ
ꯉꯁꯥꯏ ꯕꯖꯥꯔ ꯆꯠꯂꯦ ꯍꯧꯖꯤꯛꯇꯤ ꯍꯂꯛꯑꯦ
ꯑꯣ ꯆꯠꯂꯒ ꯀꯔꯤ ꯂꯧꯕꯔ
ꯅꯨꯄꯥ ꯊꯩꯅꯥꯕ ꯆꯣꯠꯄ
ꯑꯁ ꯅꯪꯁꯨꯀꯣ ꯑꯗꯨꯝ ꯇꯧꯋꯦꯗ
ꯍꯈꯣꯏꯅꯦ ꯅꯨꯄꯥ ꯊꯦꯡꯅꯔ ꯑꯃꯇ ꯅꯠꯇꯦ ꯑꯅꯤ ꯑꯍꯨꯝ ꯊꯦꯡꯅꯕꯅꯦꯕ
ꯑꯣ ꯅꯨꯡꯉꯥꯏꯕ꯭ꯔꯅꯦ ꯑꯗꯨꯅ
ꯍꯣꯏꯗ
ꯑꯗꯨ ꯃꯣꯏꯅ ꯀꯔꯤꯁꯨ ꯄꯤꯒꯦ ꯅꯪꯃꯣ
ꯄꯩꯁꯥ ꯌꯥꯝ ꯄꯤꯌꯦ ꯑꯆꯥꯠꯄꯁꯨ ꯄꯤꯌꯦ
ꯉꯁꯤꯁꯨ ꯄꯤꯌꯨꯔꯥ
ꯍꯣꯏ ꯅꯪ ꯄꯥꯝꯃꯔ ꯄꯩꯁꯥ ꯄꯤꯌꯦ ꯄꯥꯝꯃꯗꯤ ꯇꯥꯡꯈꯩ ꯄꯤꯌꯦ
ꯑꯗꯨꯅꯦꯕ ꯑꯩꯅ ꯄꯥꯝꯃꯤꯁꯦ ꯑꯁ ꯑꯗꯨꯗꯤ ꯁꯤꯡ ꯑꯅꯤꯒꯨꯝꯕꯗꯤ
ꯏꯁ ꯅꯪꯅ ꯄꯥꯝꯁꯨꯅꯤ ꯂꯤꯁꯤꯡ ꯑꯅꯤꯒ ꯇꯔꯨꯛ ꯑꯩꯗꯤ ꯀꯨꯟ ꯂꯤꯁꯤꯡ ꯀꯨꯟꯒꯨꯝꯕ ꯊꯥ ꯀꯔꯥꯏꯅ ꯈꯟꯕꯅꯦ
ꯑꯦꯁ ꯑꯗꯨꯁꯨ ꯍꯧꯖꯤꯛ ꯍꯧꯖꯤꯛꯇꯤ ꯗꯔꯀꯥꯔ ꯂꯩꯖꯗ ꯑꯗꯨꯕꯨ ꯌꯥꯝꯅꯁꯨ
ꯑꯗꯨꯗꯤ ꯌꯥꯏ ꯍꯣꯏ ꯌꯥꯏ ꯅꯪꯅ ꯄꯥꯥꯝꯕꯗꯨ ꯑꯗꯨꯝ ꯊꯥꯔꯛꯀꯦ
ꯍꯣꯏ ꯑꯅꯤ ꯂꯤꯁꯤꯡ ꯑꯅꯤꯒꯨꯝꯕꯀꯣ
ꯑꯣ ꯑꯗꯨ ꯅꯪ ꯂꯤꯁꯤꯡ ꯑꯅꯤꯅ ꯀꯩꯗꯧꯒꯦ ꯍꯥꯏꯕꯅꯣ
ꯑꯁ ꯑꯩꯁꯨ ꯕꯖꯥꯔ ꯀꯨꯝꯅꯤꯡꯉꯥꯏ ꯃꯔꯝ ꯂꯩꯌꯦꯕ
ꯑꯣ ꯈꯪꯉꯦ ꯑꯩ ꯅꯍꯥꯟ ꯀꯨꯝꯅꯤꯡꯕꯗꯣ ꯃꯔꯝ ꯈꯪꯉꯦ
ꯍꯣꯏ ꯑꯗꯨꯒꯤ ꯀꯔꯃꯥꯏ ꯈꯪ ꯈꯪꯕ꯭ꯔ ꯅꯪ
ꯅꯪ ꯅꯪꯒꯤ ꯑꯟꯗꯔ ꯄꯦꯟꯁꯤꯡꯁꯦ ꯀꯥꯏꯔꯦ ꯑꯗꯨꯗꯣ ꯁꯦꯀꯦꯟ ꯍꯦꯟꯗ ꯑꯟꯗꯔ ꯄꯦꯟ ꯊꯤꯕ ꯆꯠꯀꯦꯅ ꯇꯥꯏꯅꯦ
ꯑꯁ ꯁꯁꯄꯦꯟꯗꯔꯗꯤ ꯌꯥꯝ ꯂꯩꯗ
ꯑꯗꯨꯗꯥꯏꯗꯒꯤ ꯁꯁꯄꯦꯟꯗꯔꯒꯨꯝꯕ ꯍꯧꯖꯤꯛꯀꯥꯟ ꯂꯩꯇ꯭ꯔꯗꯤ ꯑꯁ ꯅꯨꯄꯥ ꯑꯣꯏꯔꯒ
ꯌꯦꯁ ꯅꯨꯄꯥ ꯅꯨꯄꯥ ꯑꯣꯏꯔꯗꯤ ꯂꯩꯒꯅꯤꯅ
ꯄꯥꯈꯪ ꯄꯥꯈꯪ ꯊꯣꯛꯈ꯭ꯔꯦꯅꯦ ꯉꯁꯤ ꯍꯧꯖꯤꯛꯀꯥꯟꯗꯤ ꯍꯧꯖꯤꯛꯇꯤ ꯍꯣꯏ
ꯁꯤ ꯅꯪ ꯅꯨꯄꯤ ꯊꯤꯔꯨꯔꯕ꯭ꯔ ꯍꯥꯏꯅ ꯈꯟꯕ
ꯑ
ꯅꯆꯥ ꯑꯩꯗꯗꯥ ꯍꯥꯏꯕꯤꯅ ꯅꯆꯥꯁꯨ ꯂꯩꯔꯦ ꯅꯆꯥꯁꯨ ꯂꯩꯈ꯭ꯔꯦ ꯅꯆꯥ ꯑꯅꯤꯔꯥ ꯍꯥꯏꯅ ꯂꯩꯑꯦ ꯍꯥꯏꯅ ꯇꯥꯏꯅꯦ
ꯅꯍꯥꯟꯗꯤ ꯅꯨꯄꯤ ꯊꯤꯈ꯭ꯔꯤꯕꯅꯤ ꯑꯗꯨ ꯍꯧꯖꯤꯛꯀꯥꯟꯗꯤ
ꯍꯣ ꯑꯃꯨꯛꯀꯥꯏ ꯅꯥꯔꯕ ꯃꯆꯥ ꯑꯅꯤ ꯂꯩꯈ꯭ꯔꯕ ꯃꯇꯨꯡꯗ ꯑꯃꯨꯛꯀꯥꯏ ꯅꯥꯔꯕ꯭ꯔꯣ
ꯍꯣꯏ ꯑꯗꯨ ꯑꯩ ꯅꯨꯄꯤꯅ ꯑꯉꯥꯡ ꯑꯅꯤꯁꯨ ꯂꯧꯈ꯭ꯔꯦꯕ
ꯑꯣ ꯅꯪ ꯅꯪꯒꯤꯗꯤ ꯑꯝꯇ ꯊꯝꯕꯤꯔꯝꯗꯦ
ꯍꯣꯏ
ꯏꯁꯁ
ꯑꯗꯨ ꯅꯨꯄꯤ ꯑꯅꯧꯕ ꯁꯤꯤꯌꯦ ꯍꯥꯏꯅ ꯈꯟꯅꯒꯜꯂꯦ ꯑꯗꯨ
ꯑꯣ
ꯅꯍꯟ ꯑꯃ ꯀꯣꯏꯈ꯭ꯔꯤꯕꯒꯤ ꯅꯨꯄꯤꯁꯨ ꯄꯥꯝꯕꯤꯗꯦ
ꯑꯣ ꯄꯥꯝꯕꯤꯗ꯭ꯔꯦꯕ ꯅꯨꯄꯤꯅ
ꯍꯣꯏ ꯑꯃ ꯅꯍꯥꯟꯅ ꯑꯃ ꯍꯥꯞꯈ꯭ꯕꯤꯀꯣ
ꯃꯣꯏ ꯈꯪꯕ꯭ꯔꯅꯦ ꯑꯗꯨ ꯈꯪꯗꯣꯏꯕ ꯃꯤꯗ ꯍꯥꯏꯌꯣꯅ ꯈꯪꯗꯣꯏꯕ ꯃꯤꯗꯤ ꯌꯥꯔꯛꯀꯅꯤꯌꯦ
ꯑꯩ ꯃꯣꯏ ꯑꯩꯁꯨ ꯑꯗꯨꯝ ꯇꯧꯗꯤ ꯇꯧꯅꯤ ꯑꯗꯨ ꯃꯣꯏꯅ ꯑꯗꯨꯝ ꯌꯥꯕꯤꯗꯕ
ꯑꯗꯨꯗꯤ ꯁꯛꯅ ꯑꯣꯏꯔꯕꯝꯅꯦ ꯍꯦ ꯅꯪꯅ ꯅꯨꯄꯤꯤ ꯊꯤꯕꯤ ꯑꯣꯏꯔꯝꯃꯣꯏ
ꯑꯩꯗꯤ ꯁꯛ ꯐꯖꯕ ꯅꯠꯇ꯭ꯔꯗꯤ ꯄꯥꯝꯗꯦꯕ ꯑꯗ
ꯑꯗꯨ ꯅꯪꯅ ꯁꯥꯛ ꯐꯖ ꯅꯪꯅ ꯆꯥꯛ ꯊꯤꯕꯤꯌꯦ ꯃꯣꯏ ꯅꯁꯛ ꯊꯤ ꯃꯣꯏꯅ ꯄꯥꯝꯕꯤꯗꯕꯩ ꯑꯣꯏꯔꯝꯅꯦꯕ
ꯃꯣꯏꯅ ꯍꯣꯏ ꯑꯗꯨꯏꯅꯦꯕ ꯄꯥꯝꯗꯦꯕ ꯃꯣꯏꯅ
ꯅꯪꯅ ꯆꯥꯛ ꯊꯤꯕ ꯅ ꯆꯥꯛ ꯐꯖꯕ ꯃꯤ ꯄꯥꯝꯕ ꯀꯣ
ꯍꯣꯏ ꯑꯗꯨꯏꯅꯤꯗ ꯑꯗꯨ ꯅꯨꯄꯥꯅꯤꯅꯦ ꯅꯨꯄꯥꯅꯤꯅꯦ ꯄꯥꯈꯪꯅꯤꯅꯦ ꯅꯨꯄꯤ ꯐꯖꯕꯕꯨ ꯄꯥꯝꯕ ꯄꯥꯝꯕ ꯃꯤꯅꯤꯅ ꯑꯩꯈꯣꯏꯁꯨ
ꯍꯤ ꯍꯤ ꯅꯪꯒꯤ ꯅꯁꯥꯒꯤ ꯂꯦꯞ